ꯇꯥꯌꯦ ꯇꯥꯌꯦ ꯑꯗꯨꯅꯦ ꯑꯗꯣ ꯊꯥꯏꯅꯗꯒꯤ ꯑꯩꯅ ꯄꯥꯝꯃꯛꯄ ꯑꯣꯖꯥ ꯄꯣꯠꯁꯤꯀꯣ ꯁꯤꯡꯍꯥꯔꯁꯦ ꯌꯥꯝ ꯄꯥꯝꯃꯛꯑꯦ ꯊꯥꯏꯅꯗꯒꯤꯀꯣ ꯑꯗꯣ ꯁꯤꯡꯍꯥꯔꯁꯦ ꯀꯃꯥꯏꯅ ꯇꯧꯒꯦꯅ ꯄꯥꯝꯃꯟꯕꯗꯒꯤ ꯁꯍꯔꯁꯨ ꯅꯣꯡꯃ ꯑꯩꯅ ꯆꯥꯕꯁꯦ ꯇꯔꯥ ꯑꯉꯥꯡ ꯑꯣꯏꯔꯤꯉꯗꯅꯤꯀꯣ ꯍꯥꯏꯁꯦ ꯃꯉꯥꯒꯤ ꯑꯅꯤꯒ ꯇꯧꯕꯗꯣ ꯂꯨꯄꯥ ꯃꯉꯥꯒꯤ ꯑꯅꯤꯒ ꯇꯧꯕ ꯃꯇꯥꯡꯗ ꯂꯩꯔꯝꯕꯅꯦꯕ ꯑꯍꯨꯝ ꯑꯍꯨꯝ ꯄꯤꯕꯗ ꯂ ꯑꯃꯈꯛꯇꯪ ꯂꯧꯔꯒꯅ ꯑꯗꯨꯃꯥꯏꯅ ꯑꯣꯏꯕ ꯃꯇꯥꯡꯗꯨꯗ ꯅꯣꯡꯃ ꯑꯩꯅ ꯇꯔꯥ ꯑꯗꯨ ꯆꯥꯡꯗ ꯑꯗꯨꯃꯥꯏꯅ ꯆꯥꯒꯤꯈꯤꯕꯅꯦ ꯑꯩꯁꯦ ꯑꯗꯨ ꯅꯨꯃꯤꯠꯇꯒꯤ ꯏꯁꯥꯁꯦ ꯂꯦꯊꯣꯛꯑꯒ ꯏꯁꯥꯁꯦ ꯀꯩ ꯍꯥꯏꯅꯤ ꯑꯗꯨꯗꯒꯤ ꯑꯩ ꯁꯤꯡꯍꯥꯔ ꯆꯥꯈꯤꯗꯕꯁꯤꯅ ꯌꯥꯝ ꯀꯨꯏꯅ ꯆꯥꯔꯨꯗ꯭ꯔꯦ ꯑꯗꯨꯝ ꯑꯍꯜ ꯑꯣꯏꯔ ꯑꯣꯏꯔ ꯄ ꯃꯥꯅ ꯁꯨꯡ ꯌꯦꯡꯅꯤꯡꯗ꯭ꯔꯦꯕ ꯁꯤꯡꯍꯥꯔ ꯍꯥꯏꯕ ꯄꯣꯠꯁꯦ ꯑꯗꯨꯒ ꯀꯨꯏꯗ꯭ꯔꯤꯌꯦ ꯑꯩꯅ ꯁꯤꯡꯉꯛꯔꯑꯒ ꯑꯃꯨꯛ ꯈꯤꯇꯪ ꯁꯨꯝ ꯆꯥꯕ ꯍꯧꯔꯛꯏꯁꯦ ꯑꯗꯨꯃꯥꯏꯅ ꯑꯣꯏꯔꯛꯏꯦ ꯑꯩꯅ ꯑꯉꯥꯡ ꯑꯣꯏꯅ ꯄꯥꯝꯃꯛꯄ ꯍꯥꯏꯔꯗꯤ ꯅꯪꯗꯤ ꯀꯩꯀꯩ ꯍꯣꯇꯦꯜꯗ ꯆꯄꯧꯕ ꯄꯥꯝꯃꯛꯀꯦ
ꯑꯁ ꯍꯠ ꯊꯦ ꯑꯆꯥꯄꯣꯠꯁꯤ ꯀꯩꯁꯨ ꯆꯥꯔꯛꯇꯦꯗ ꯑꯩꯈꯣꯏꯕꯨꯕꯣꯛꯅ ꯑꯉꯥꯡ ꯑꯣꯏꯔꯤꯀꯥꯟꯗ ꯆꯤꯅꯤ ꯍꯩꯉꯥꯟ ꯑꯣꯠꯂꯝꯃꯦꯕꯀꯣꯠ ꯑꯗꯨꯅ ꯆꯤꯅꯤ ꯍꯩꯉꯥꯟ ꯌꯥꯝ ꯆꯥꯔꯝꯃꯦ ꯑꯗꯩ ꯆꯤꯅꯤ ꯑꯉꯥꯡꯕꯨ ꯌꯥꯝ ꯆꯥꯔꯝꯃꯦ ꯑꯗꯨꯗꯗꯤ ꯍꯩꯃꯥꯡꯗ ꯆꯤꯅꯤ ꯍꯥꯞꯄꯒ ꯁꯦꯝꯕ
ꯑꯗꯨꯗꯣ ꯑꯗꯨ ꯁꯦꯝꯕꯗꯣ ꯃꯊꯨꯝ ꯃꯇꯊꯨꯝ ꯁꯦꯝꯕꯗꯣ ꯑꯗꯨꯃ ꯌꯥꯝ ꯄꯥꯝꯅ ꯆꯥꯔꯝꯃꯦ ꯑꯗꯒꯤ ꯑꯩꯈꯣꯏꯗꯤ ꯃꯡꯒ꯭ꯔꯥꯁꯨ ꯊꯥꯔꯝꯃꯦꯕꯀꯣ ꯆꯨꯗ ꯊꯥꯔꯝꯃꯦꯕ ꯑꯗꯨꯅ ꯃꯡꯒ꯭ꯔꯥꯁꯦ ꯇꯧꯔꯅꯤ ꯂꯣꯛꯑꯅꯤ ꯑꯗꯒꯤ ꯆꯨꯁꯨ ꯆꯨꯍꯤꯡ ꯁꯨꯉꯥꯅꯤ ꯑ
ꯆꯨꯍꯤ ꯆꯨꯗꯨꯒ ꯆꯨꯍꯤꯗꯨꯒ ꯆꯤꯡꯗꯨꯅ ꯑꯃꯨꯛ ꯀꯩꯅꯣ ꯑꯣꯜꯍꯜꯂꯅꯦꯕ ꯆꯨꯍꯤ ꯑꯣꯜꯍꯜꯂꯅꯦꯕꯀꯣ ꯆꯨꯍꯤꯁꯤꯒ ꯃꯡꯒ꯭ꯔꯥꯁꯤꯒ ꯇꯣꯠꯂꯒ ꯑꯃꯨꯛ ꯌꯣꯟꯕ ꯂꯩꯔꯝꯃꯦ ꯑꯗꯨꯃꯥꯏꯅ ꯆꯥꯔꯝꯃꯦ ꯆꯧꯒꯥꯁꯦ ꯀꯩꯁꯨ ꯆꯥꯗꯦꯕꯀꯣ
ꯀꯣ ꯂꯨꯄꯥ ꯑꯃꯒꯤ ꯑꯅꯤꯒꯤ ꯂꯩꯔꯛꯑꯦ ꯑꯩꯈꯣꯏ ꯃꯇꯝꯗꯗꯤ ꯑꯇꯩ ꯌꯥꯝ ꯑꯉꯥꯡ ꯑꯣꯏꯔꯤꯀꯥꯏ ꯆꯥꯔꯛꯄꯁꯦ ꯂꯩ ꯉꯥꯡꯕꯤꯒꯅ ꯑꯃ ꯊꯣꯛꯑꯝꯃꯦꯕꯀꯣ ꯑꯥꯗꯩ ꯍꯦꯛ ꯆꯥꯔꯒ ꯊꯑꯣꯏꯅ ꯍꯥꯎꯁꯨ ꯍꯥꯎꯕ ꯅꯠꯇꯕꯀꯣ ꯈꯥꯔꯤ ꯈꯥꯔꯤ ꯇꯧꯋꯦꯕꯀꯣ ꯂꯩ ꯉꯥꯡꯅꯕꯉꯥꯏꯗꯃꯛꯇ ꯂꯩꯗꯣꯏꯅꯦꯕ
ꯈꯦꯅ ꯈꯦꯅ ꯁꯤ ꯉꯥꯡꯍꯗꯣꯏꯅꯦ ꯃꯤ ꯈꯨꯗꯤꯡ ꯌꯦꯡꯍꯟꯗꯣꯏꯅꯦ ꯑꯩꯁꯦ ꯉꯥꯡꯕ꯭ꯔꯥ ꯑꯩ ꯂꯩꯁꯦ ꯉꯥꯡꯕ꯭ꯔꯥꯅ ꯑꯗꯨꯃꯥꯏꯅ ꯍꯡꯗꯣꯏꯅꯦꯕꯀꯣ ꯑꯗꯨꯒ ꯑꯉꯥꯡꯒ ꯌꯥꯝ ꯄꯥꯝꯅ ꯆꯥꯔꯛꯄ ꯑꯃ ꯑꯩꯈꯣꯏꯒꯤ ꯀꯣꯝꯂꯥ ꯃꯤꯊꯥꯏꯅ ꯂꯩꯌꯦꯕꯀꯣ ꯁꯤꯀꯤ ꯁꯤꯀꯤ ꯄꯤꯕ ꯀꯝꯂꯥ ꯃꯤꯊꯥꯏꯒ ꯁꯡꯒꯣꯝ ꯃꯤꯊꯥꯏꯒ ꯌꯥꯝ ꯆꯥꯔꯛꯑ ꯑꯉꯥꯡ ꯑꯣꯏꯔꯤꯀꯥꯟꯗ
ꯆꯥꯔꯦ ꯀꯥꯟꯗ ꯅꯣꯌꯁꯨ ꯆꯥꯔꯛꯄꯔꯣ ꯀꯃꯥꯏꯅ ꯇꯧꯒꯦ ꯑꯗꯨꯗꯣ ꯍꯥꯏꯔꯒꯅꯦ ꯃꯥꯔꯕꯜ ꯃꯥꯟꯕ ꯒ꯭ꯔꯤꯟ ꯑꯁꯪꯕ ꯑꯉꯥꯡꯕ ꯍꯪꯒꯥꯄꯥꯟ ꯑꯉꯧꯕ ꯇꯧꯔꯒ ꯃꯈꯥꯏ ꯃꯈꯥꯏ ꯄꯤꯕꯅꯦ ꯑꯗꯨ ꯂꯨꯄꯥ ꯑꯃꯒꯤ ꯃꯔꯤ ꯇꯧꯕꯅꯦ ꯆꯤꯡꯒꯝꯒꯤ ꯇꯥꯏꯞꯇꯁꯨ ꯇꯧꯕ ꯌꯥꯕ ꯃꯤꯊꯥꯏ ꯑꯣꯏꯅꯗꯤ ꯑꯗꯨꯝ ꯑꯣꯏꯔꯛꯇꯣꯏꯅꯦ ꯂꯣꯏꯔꯝꯗꯥꯏꯗꯒ ꯑꯗꯨꯃꯥꯏꯅ ꯇꯧꯕ ꯑꯃ ꯂꯩꯔꯝꯕꯅꯦ ꯃꯔꯜ ꯃꯥꯟꯕ ꯅꯪ ꯆꯤꯡꯉꯝꯗꯧꯗꯤ ꯃꯥꯜꯂꯦ ꯑꯗꯨꯗꯨꯃ ꯅꯤꯡꯁꯤꯡꯉꯛꯑꯦ ꯑꯗꯣ ꯑꯗꯨꯗ ꯍꯥꯏ ꯄꯥꯝꯅ ꯆꯥꯔꯛꯄꯩ ꯃꯥꯟꯅꯗꯕ ꯍꯧꯖꯤꯛ ꯁꯨꯝ ꯐꯪꯈꯤꯗꯕ ꯍꯥꯏꯔꯒꯗꯤꯀꯣ ꯃꯇꯝꯗ ꯌꯥꯝ ꯆꯥꯔꯛꯄꯗꯣ ꯑꯗꯒꯤ ꯔꯥꯅꯤ ꯀꯦꯛꯇꯨꯃꯁꯨ ꯌꯥꯝ ꯆꯥꯔꯛꯑꯦ ꯑꯁ ꯑꯌꯨꯛ ꯑꯌꯨꯛꯀꯤ ꯆꯥ ꯊꯛꯄꯁꯦ ꯔꯥꯅꯤ ꯀꯦꯛꯀ ꯄꯞꯀ ꯑꯅꯤꯁꯤꯗ ꯍꯦꯟꯅ ꯀꯩꯁꯨ ꯑꯇꯣꯞꯄ ꯍꯥꯏꯗꯣꯛꯇꯕꯗꯣ ꯑꯗꯨꯝ ꯑꯅꯤꯁꯤꯗꯅꯦꯕ ꯑꯗꯨꯝ ꯆꯥꯔ ꯂꯥꯛꯏꯁꯦ ꯍꯥꯏꯕꯗꯤ ꯌꯥꯝꯅ ꯀꯩ ꯍꯥꯏꯅꯤ ꯃꯇꯝ ꯃꯇꯝꯗꯨꯒꯤ ꯃꯃꯤꯡ ꯌꯥꯝ ꯆꯠꯄ ꯑꯣꯏꯌꯦꯕ ꯃꯣꯏꯁꯦ ꯔꯥꯅꯤ ꯀꯦꯛꯀ ꯄꯞꯀ ꯍꯥꯏꯈ꯭ꯔꯒꯗꯤꯀꯣ ꯑꯗꯣ ꯑꯗꯨꯃꯥꯏꯅ ꯇꯧꯋꯦ ꯑꯗꯨꯒ ꯑꯩꯅ ꯑꯉꯥꯡ ꯑꯣꯏꯔꯤꯉꯩꯗ ꯌꯥꯝ ꯄꯥꯝ ꯆꯥꯔꯛꯄꯁꯦ ꯁꯤꯡ ꯑꯆꯥꯒꯨꯝꯕꯁꯦ ꯁꯤꯁꯨ ꯌꯥꯝ ꯄꯥꯝꯃꯛꯑꯦ ꯍꯥꯏꯗꯤ ꯑꯩꯁꯦ ꯑꯗꯨꯝ ꯖꯣꯔ ꯆꯥꯊꯣꯛꯑꯦꯕꯀꯣ ꯀꯣ ꯆꯥꯊꯣꯛꯄꯗꯤ ꯑꯗꯨꯒ ꯌꯥꯝ ꯄꯤꯛꯅ ꯁꯦꯠꯂꯦꯗꯅꯀꯣ ꯑꯗꯨꯒ ꯑꯗꯨꯝ ꯈꯤꯇꯪ ꯈꯤꯇꯪ ꯈꯤꯇꯪ ꯆꯨꯞꯄꯒ ꯑꯗꯨꯝ ꯁꯥꯟꯅꯕꯗꯣ ꯑꯗꯨꯝꯕꯗꯣ ꯌꯥꯝ ꯇꯧꯔꯛꯑꯦꯕ ꯑꯩꯁꯦ ꯈꯪꯗꯦ ꯑꯗꯨꯃꯥꯏꯅ ꯌꯥꯝ ꯄꯥꯝꯃꯦ ꯑꯗꯨꯒ ꯑꯩꯅ ꯈꯤꯇꯪ ꯆꯥꯎꯔ ꯌꯥꯝ ꯆꯥꯎꯔꯕꯅꯤꯅ ꯒ꯭ꯌꯥꯟ ꯇꯥꯔꯛꯄꯅꯤ ꯃꯤꯃꯤ ꯂꯥꯛꯈꯤꯕ ꯃꯇꯝꯁꯦ ꯑꯍꯥꯟꯕꯗ ꯃꯥ ꯃꯄꯨꯟꯇꯤ ꯍꯥꯟꯅ ꯂꯥꯛꯑꯝꯃꯤꯗꯅꯀꯣ ꯂꯨꯄꯥ ꯑꯃ ꯄꯤꯕꯗꯣ ꯑꯗꯨꯒꯤ ꯃꯇꯨꯡꯗꯅꯦꯕ ꯀꯣꯟꯅꯅꯦꯕ ꯃꯤꯃꯤꯒ ꯂꯥꯛꯏꯁꯤꯗꯤ ꯑꯗꯨ ꯃꯤꯃꯤ ꯂꯥꯛꯄꯁꯤꯦ ꯀꯃꯥꯏꯅ ꯇꯧꯒꯦꯅ ꯃꯤꯃꯤꯁꯤ ꯌꯥꯝꯗꯤ ꯆꯥꯁꯤꯟꯅꯤꯡꯕꯀꯣ ꯑꯗꯨꯒ ꯀꯩ ꯍꯥꯏꯅꯤ ꯁꯨꯝ ꯑꯉꯥꯡꯅꯤꯅ ꯂꯨꯄꯥ ꯃꯉꯥꯒ ꯄꯨꯊꯣꯛꯑꯒ ꯆꯥꯗꯧꯗꯨꯁꯨ ꯍꯦꯛ ꯄꯥꯝꯃꯨꯒꯁꯨ ꯇꯧꯕ ꯑꯗꯨꯃꯥꯏꯅ ꯁꯨꯝ ꯇꯧꯔ ꯂꯥꯛꯄꯗꯨꯅ ꯃꯤꯃꯤꯁꯦ ꯂꯥꯛꯑꯕ ꯃꯇꯨꯡ ꯈꯔ ꯀꯨꯏꯔꯕ ꯃꯇꯨꯡꯗꯅꯦ ꯏꯊꯟꯗ ꯑꯩꯒꯤ ꯏꯅꯥꯎ ꯄꯥꯑꯃꯒ ꯂꯩꯌꯦ ꯏꯝꯐꯥꯅꯦꯠꯁꯦ ꯄꯩꯁꯥꯁꯦ ꯈꯥꯏꯒꯠꯂꯒ ꯂꯨꯄꯥ ꯃꯉꯥ ꯃꯉꯥ ꯄꯤꯔꯦ ꯄ ꯁꯦ ꯂꯩꯔꯦꯗꯅ ꯏꯊꯟꯇ ꯑꯝꯇ ꯆꯥꯔꯛꯇꯦꯕ ꯑꯗꯨ ꯃꯃꯥꯡꯗꯗꯤ ꯑꯆꯥꯄꯣꯠ ꯆꯥꯕꯁꯦ ꯑꯗꯨꯝ ꯌꯦꯠꯅꯔꯒꯗ ꯆꯥꯕꯗꯣ ꯑꯗꯨꯃꯥꯏꯅ ꯁꯨꯝ ꯇꯧꯕꯒꯤ ꯏꯕꯥꯅꯤꯁꯦ ꯍꯥꯏꯅꯔꯦ ꯍꯟꯗꯛꯇꯤ ꯏꯊꯟ ꯏꯊꯟꯗ ꯆꯥꯅꯁꯦꯅ ꯑꯗꯨꯃꯥꯏꯅ ꯇꯧꯔꯒ ꯑꯆꯥꯄꯣꯠ ꯄꯣꯁꯦꯝ ꯃꯤꯃꯤꯁꯦ ꯑꯃꯃꯝ ꯂꯩꯔꯦ ꯂꯨꯄꯥ ꯃꯉꯥ ꯄꯤꯕꯁꯦ ꯑꯗꯨꯒ ꯃꯤꯅ ꯎꯔꯗꯤ ꯑꯉꯥꯡ ꯑꯣꯏꯔꯤꯉꯩꯗꯗꯤ ꯑꯗꯨꯝ ꯈꯤꯇꯡ ꯈꯤꯇꯡ ꯄꯤꯕꯤꯁꯦ ꯑꯗꯨꯝ ꯆꯠꯂꯩꯗꯅꯀꯣ ꯃꯤ ꯊꯦꯡꯅꯔꯗꯤ ꯌꯥꯝꯕ ꯌꯥꯝꯗꯕ ꯑꯗꯨꯃꯥꯏꯅ ꯇꯧꯗꯤꯒꯦ ꯍꯥꯏꯔꯒ ꯑꯩꯈꯣꯏꯁꯦ ꯔꯦꯟ ꯄꯥꯟꯗ ꯀꯨꯝꯃꯒ ꯐꯝꯃꯒ ꯆꯥꯒꯦꯅ ꯇꯧꯕ ꯀꯥꯟꯁꯤꯗ ꯑꯩꯈꯣꯏꯗꯤ ꯍꯥꯏꯗꯤ ꯑꯗꯨꯝ ꯌꯥꯝ ꯌꯥꯝ ꯏꯁꯄꯤꯁꯦꯜ ꯑꯣꯏꯅ ꯈꯟꯖꯒꯤꯈꯤꯕꯗꯣ ꯑꯗꯨꯃꯥꯏꯅ ꯇꯧꯕ ꯀꯥꯟꯁꯤꯗꯅꯦ ꯇꯨꯔꯦꯟꯁꯤꯗ ꯍꯧꯖꯤꯛꯀꯤ ꯃꯣꯏꯒꯤ ꯃꯀꯨꯁꯦ ꯍꯞꯇꯣꯛ ꯍꯩꯗꯣꯛꯑꯒ ꯍꯥꯞꯀꯗꯣꯏꯔꯤ ꯀꯥꯟꯁꯤꯅ ꯇꯥꯈꯤꯗꯣꯏꯅꯦꯕꯀꯣ ꯑꯆꯥꯄꯣꯠꯁꯤ ꯃꯈꯥꯗ ꯇꯥꯗꯣꯏꯅꯦꯕ ꯑꯗꯣ ꯑꯗꯨꯃꯥꯏꯅ ꯇꯧꯗꯅ ꯑꯗꯨꯃꯥꯏꯅ ꯏꯍꯥꯟ ꯍꯥꯟꯅ ꯑꯩꯈꯛ ꯆꯥꯅꯕꯅꯤꯒ ꯍꯥꯏꯔꯒ ꯂꯩꯕ ꯄꯣꯠ ꯑꯃ ꯑꯗꯨꯃꯥꯏꯅ ꯇꯥꯈꯤ ꯃꯤꯃꯤꯒꯤ ꯑꯗꯨ ꯃꯤꯃꯤꯁꯦ ꯑꯗꯨꯅ ꯑꯗꯨꯝ ꯅꯤꯡꯁꯤꯡꯉꯂꯑꯦ ꯌꯥꯝꯁꯨ ꯄꯥꯝꯗꯤ ꯄꯥꯝꯃꯛꯑꯦ ꯑꯗꯨꯃꯥꯏꯅ ꯇꯧꯔꯛꯑꯦ ꯑꯆꯥꯄꯣꯠꯁꯦ ꯑꯩꯅ ꯁꯨꯝ ꯅꯤꯡꯁꯤꯡꯉꯛꯄꯗ ꯅꯡꯒꯤꯁꯨ ꯑꯗꯨꯝ ꯍꯥꯏꯔꯛꯎꯅꯦ ꯀꯩꯀꯩ ꯅꯤꯡꯁꯤꯡꯒꯦꯗꯣ
ꯍꯣꯏ ꯅꯪꯉꯁꯤ ꯉꯁꯥꯏ ꯍꯥꯏꯒꯅꯅꯀꯣ ꯍꯧꯖꯤꯛꯀꯤ ꯃꯆꯨ ꯃꯆꯨ ꯇꯧꯕꯗꯣ ꯑꯗꯣ ꯆꯦꯡꯉꯝꯗꯤ ꯑꯣꯏꯗꯣꯏꯅꯦꯕꯀꯣ ꯃꯍꯥꯎ ꯑꯍꯥꯟꯕꯩ ꯂꯩꯔ ꯑꯗꯨꯝ ꯑꯍꯥꯟꯕ ꯃꯄꯥꯟꯗꯩ ꯈꯔ ꯃꯍꯥꯎ ꯐꯪꯉꯝꯕꯅꯤ ꯑꯗꯨꯒ ꯀꯟꯗꯤ ꯌꯥꯝ ꯀꯟꯕꯅꯦꯕ ꯑꯩ ꯆꯥꯕ ꯀꯥꯟꯗꯀꯣ ꯆꯤꯡꯉꯝ ꯑꯣꯏꯅ ꯆꯤꯡꯉꯝ ꯑꯣꯏꯅ ꯊꯣꯛꯄꯗꯣ ꯊꯣꯛꯇꯕꯅꯦꯕ ꯀꯟꯕ ꯍꯥꯏꯗꯤ
ꯕꯥꯏꯒꯤ
ꯆꯥꯔꯁꯨ ꯑꯃ ꯌꯥꯝ ꯀꯟꯕ ꯑꯣꯏꯕꯗꯣ ꯑꯗꯨꯃꯥꯏꯅ ꯑꯣꯏꯌꯦ ꯍꯣꯏ ꯑꯈꫭꯏ ꯃꯇꯝꯗꯁꯨ ꯁꯤꯡ ꯑꯆꯥꯔ ꯑꯗꯒꯤ ꯍꯩꯅꯧꯒꯤ ꯊꯨꯝꯂꯣꯏ ꯊꯨꯝꯂꯣꯏ ꯇꯧꯕꯗꯣ ꯑꯗꯨꯁꯨ ꯌꯥꯝ ꯊꯣꯛꯂꯛꯑꯦ ꯑꯗꯗꯒꯤ ꯆꯅꯝ ꯑꯆꯥꯥꯔꯁꯨ ꯆꯥꯔꯛꯑꯦ ꯑꯗꯒꯤ ꯑꯗꯒꯤ ꯑꯇꯣꯞꯄ ꯍꯥꯏꯔꯒꯗꯤꯀꯣ
ꯍꯥꯏꯔꯒꯗꯤꯀꯣ ꯍꯣꯏ ꯅꯪ ꯉꯁꯥꯏ ꯍꯥꯏꯕꯗꯣ ꯑꯗꯨꯝ ꯆꯞ ꯃꯥꯟꯅꯔꯦ ꯑꯌꯥꯝꯕ ꯑꯗꯨꯃꯥꯏꯅ ꯆꯥꯔꯛꯑꯦ ꯑꯗꯒꯤꯗꯤ ꯈꯪꯗꯦꯗ ꯑꯇꫭꯞꯄꯗꯤ ꯑꯗꯨꯝ ꯆꯞ ꯃꯥꯟꯅꯕ ꯃꯥꯜꯂꯦ ꯍꯥꯏꯕꯗꯤ ꯍꯣ ꯑꯗꯨꯒ ꯑꯩꯅ ꯌꯥꯝ ꯄꯥꯝꯕ ꯑꯃꯒ ꯂꯩꯔꯦ ꯑꯩꯗꯤ ꯀꯩꯅꯣꯁꯤꯗ ꯑꯣꯏꯕꯀꯣ ꯍꯥꯏꯗꯤ ꯑꯆꯥꯄꯣꯠꯁꯦ ꯁꯨꯝ ꯀꯩꯅꯣꯝ ꯆꯥꯕꯗ ꯍꯥꯎꯕ ꯊꯤꯗꯕ ꯅꯠꯇꯦꯕ ꯍꯥꯎꯕꯗꯤ ꯀꯌꯥ ꯊꯤꯔꯛꯇ꯭ꯔꯦꯕ ꯌꯥꯝ ꯀꯨꯏꯅ ꯆꯠꯀꯗꯕ ꯑꯆꯥꯄꯣꯠꯁꯦ ꯁꯤꯒꯨꯝꯕꯁꯦ ꯌꯦ ꯊꯤꯑꯕ ꯑꯩꯁꯦ ꯍꯥꯏꯗꯤ ꯄꯩꯁꯥꯅ ꯌꯥꯝꯗꯕꯤꯗ ꯍꯥꯏꯗꯤ ꯌꯥꯝ ꯂꯩꯕ ꯅꯠꯇꯕꯅ ꯣ ꯑꯉꯥꯡ ꯑꯉꯥꯡꯁꯨ ꯑꯣꯏꯕꯅꯤꯅ ꯍꯥꯏꯗꯤ ꯑꯗꯨꯗ ꯂꯨꯄꯥ ꯑꯃꯒ ꯑꯅꯤꯒ ꯄꯤꯔꯛꯄ ꯑꯅꯤꯒ ꯄꯤꯔꯛꯄ ꯍꯥꯏꯁꯦ ꯌꯥꯝ ꯌꯥꯝꯅꯒ ꯈꯟꯕꯤꯗꯣ ꯇꯧꯋꯦꯕ ꯑꯗꯨꯝ ꯑꯃ ꯁ꯭ꯋꯥꯏꯗꯅꯦꯕ ꯄꯨꯗꯣꯏꯁꯦ ꯁ꯭ꯀꯨꯜꯗꯕꯨ ꯆꯠꯄ ꯑꯣꯏꯔꯁꯨ ꯑꯅꯤꯒ ꯄꯤꯔꯛꯄ ꯅꯨꯃꯤꯠꯁꯤꯗ ꯌꯥꯝ ꯍꯥꯏꯗꯤ ꯌꯥꯝ ꯌꯥꯝꯃꯦꯒ ꯈꯟꯖꯕꯗꯣ ꯇꯧꯋꯦꯕꯀꯣ ꯑꯗꯨꯅ ꯑꯩꯅ ꯌꯥꯝ ꯆꯥꯔꯛꯄꯁꯦ ꯍꯋꯥꯏ ꯃꯪꯒꯜꯁꯦ ꯂꯨꯄꯥ ꯄꯤꯗꯅ ꯀꯧꯇꯥ ꯑꯃꯝꯗ ꯄꯤꯌꯦꯕꯀꯣ ꯀꯧꯇꯥ ꯑꯃꯗ ꯂꯨꯄꯥ ꯄꯤꯌꯦ ꯑꯗꯨꯒ ꯆꯅꯥꯁꯤꯅ ꯀꯧꯇꯥ ꯑꯃꯅ ꯂꯨꯄꯥ ꯑꯅꯤ ꯄꯤꯌꯦ ꯕꯗꯥꯝ ꯍꯥꯏꯗꯅ ꯑꯃ ꯂꯩꯔꯝꯃꯦꯕꯀꯣ ꯃꯀꯨꯁꯦ ꯉꯥꯡꯗꯣꯏꯅꯦ ꯑꯗꯨꯗ ꯌꯥꯝ ꯍꯥꯎꯕ ꯍꯥꯏꯇꯥꯔꯦ ꯁꯤꯁꯦ ꯁꯤꯒꯤ ꯕꯗꯥꯝꯁꯦ ꯌꯥꯝ ꯄꯥꯝꯃꯛꯄ ꯉꯥꯡꯉꯩꯗ ꯑꯗꯨꯕꯨ ꯍꯥꯏꯕꯗꯤ ꯕꯗꯥꯝꯒꯤ ꯆꯥꯡꯁꯤꯒ ꯍꯋꯥꯏ ꯃꯪꯒꯜꯒꯤ ꯆꯥꯡꯁꯤꯒ ꯍꯋꯥꯏ ꯃꯪꯒꯜꯁꯤꯅ ꯈꯤꯇꯪ ꯍꯦꯟꯕ ꯄꯩꯁꯥꯁꯨ ꯍꯣꯡꯕ ꯑꯣꯏꯕꯒꯤ ꯑꯩꯁꯦ ꯄꯥꯝꯃꯒꯁꯨ ꯌꯥꯝ ꯇꯣꯏꯅꯗꯤ ꯆꯥꯔꯛꯇꯦꯕꯀꯣ ꯕꯗꯥꯝꯁꯦ ꯄꯥꯝꯕꯗꯤ ꯌꯥꯝ ꯄꯥꯝꯃꯛꯑꯦ ꯕꯗꯥꯝ ꯑꯃ ꯃꯀꯨ ꯉꯥꯡꯕꯤ ꯇꯧꯔꯒ ꯂꯩꯕꯅꯦ ꯑꯃ ꯃꯣꯏꯁꯦ ꯂꯨꯄꯥ ꯑꯅꯤ ꯄꯤꯌꯦꯕ ꯀꯧꯇꯥ ꯍꯥꯏꯗꯤ ꯉꯁꯥꯏꯒꯤ ꯃꯪꯒꯟꯗꯨꯅ ꯂꯨꯄꯥ ꯑꯃꯅ ꯌꯥꯗꯣꯏꯅꯦꯕ ꯑꯗꯨꯒ ꯌꯥꯝꯕꯁꯨ ꯍꯦꯜꯂꯛꯏꯗꯅꯀꯣ ꯑꯗꯨꯒꯤ ꯃꯪꯒꯟꯗ ꯑꯣꯏꯅ ꯑꯗꯨꯝ ꯂꯥꯛꯄꯗ ꯇꯧꯔꯛꯑꯦꯕꯀꯣ ꯌꯥꯝ ꯄꯥꯝꯕꯕꯒꯤ ꯋꯥꯗꯤ ꯅꯠꯇꯕ ꯀꯨꯏꯅ ꯆꯠꯅꯕ ꯁꯨꯝ ꯊꯤꯔꯛꯄꯗꯣ ꯑꯗꯨꯗꯣ ꯅꯪ ꯍꯧꯖꯤꯛꯇꯀꯤ ꯕꯖꯥꯔꯗꯗꯤ ꯊꯦꯡꯅꯔꯛꯇ꯭ꯔꯥ ꯀꯃꯥꯏꯅ ꯇꯧꯗꯦ
ꯊꯦꯡꯅꯔꯛꯑꯦ ꯄꯕꯗꯥꯝꯗꯣ ꯊꯨꯡꯒꯥ ꯌꯥꯛꯂꯤ ꯌꯥꯛꯂꯤꯒ ꯇꯧꯔꯒꯀꯣ ꯌꯥꯝ ꯍꯥꯎꯕꯅꯦ ꯑꯗꯒꯤ ꯃꯪꯒꯜ ꯍꯣꯏ ꯃꯪꯒꯜꯁꯦꯀꯣ ꯑꯗꯨꯝ ꯄꯥꯝꯃꯦ ꯍꯥꯏꯕꯗꯤ ꯑꯩꯈꯣꯏ ꯃꯥ ꯍꯣꯏ ꯑꯗꯩ ꯂꯧ ꯀꯩꯀꯩ ꯀꯨꯝꯕ ꯆꯠꯈꯤꯕꯁꯦ ꯃꯪꯒꯜꯁꯦ ꯅꯍꯥꯟꯋꯥꯏꯗꯤ ꯂꯧ ꯀꯨꯝꯕ ꯀꯥꯟꯗ ꯃꯪꯒꯜꯁꯦ ꯅꯣꯏꯗꯒꯤꯩ ꯂꯧ ꯀꯨꯝꯕ ꯀꯨꯝꯗꯕ꯭ꯔꯥ ꯈꯪꯗꯦ ꯁꯃꯥꯏꯅ ꯂꯧꯖꯈ꯭ꯔꯕ ꯃꯪꯒꯜꯁꯦ ꯄꯨꯔꯛꯀꯅꯤ ꯁꯤꯗ ꯃꯪꯒꯜꯁꯦ ꯆꯦꯔꯦꯡ ꯆꯦꯔꯦꯡꯗ ꯃꯣꯏ ꯑꯊꯥꯄꯣꯠ ꯑꯣꯏꯗꯣꯏꯅꯦꯕꯀꯣ
ꯑꯣꯏꯗꯣꯏꯅꯦꯕꯀꯣ ꯑꯗꯨꯒ ꯃꯉꯜꯁꯤꯦꯗ ꯂꯣꯏꯅ ꯄꯨꯔꯛꯄ ꯉꯥꯏꯔꯒꯅ ꯑꯩꯈꯣꯏꯅ ꯂꯩꯗꯣꯏꯅꯦꯕ ꯃꯪꯒꯜꯁꯦ ꯄꯨꯔꯛꯑꯅꯤ ꯃꯉꯜꯁꯦ ꯑꯗꯨꯝ ꯍꯥꯏ ꯑꯗꯨꯝ ꯄꯨꯔꯛꯄ ꯑꯣꯏꯕꯗꯣ ꯑꯊꯥꯞ ꯄꯨꯔꯛꯑꯣꯏꯕ
ꯇꯧꯋꯦ ꯆꯅꯥꯗꯤ ꯀꯥ ꯍꯦꯟꯅꯕꯨ ꯆꯥꯕꯨ ꯆꯥꯔꯛꯇꯦ ꯑꯗꯨꯝ ꯃꯪꯒꯟ ꯆꯥꯔꯦ ꯍꯧꯖꯤꯛꯀꯤ ꯕꯗꯥꯝ ꯊꯨꯝ ꯀꯛ ꯀꯛ ꯌꯥꯛꯄꯤꯗꯣ ꯑꯗꯨ ꯆꯥꯔꯦ ꯃꯃꯥ ꯄꯨꯟꯊ ꯑꯃ ꯐꯖꯅ ꯆꯥꯔꯛꯑꯦ ꯑꯩꯗꯤ ꯃꯤꯃꯤ ꯃꯤꯃꯤꯒꯤꯗꯤ ꯀꯩꯅꯣꯁꯤꯃ ꯈꯪꯍꯧꯗ꯭ꯔꯦ ꯍꯥꯏꯕꯗꯤ ꯀꯔꯝ ꯀꯥꯟꯗ ꯆꯥꯒꯅꯣ ꯀꯔꯝ ꯀꯥꯟꯗ ꯍꯧꯒꯤꯣꯏꯅꯣ ꯆꯞ ꯆꯥꯕ ꯈꯪꯗ꯭ꯔꯦꯀꯣ ꯃꯤꯃꯤꯁꯤꯗꯨꯃꯗꯤ ꯑꯗꯨꯒ ꯑꯇꯣꯞꯄꯗ ꯑꯩꯈꯣꯏꯅ ꯆꯥꯕꯁꯦ ꯃꯥꯟꯅꯩꯦꯗ ꯑꯗꯨꯝ ꯀꯣꯝꯂꯥ ꯃꯤꯊꯥꯏ ꯑꯗꯒꯤ ꯍꯧꯖꯤꯛꯀꯤ ꯂꯩꯔꯦꯅꯀꯣ ꯑꯗꯒꯤ ꯁꯪꯒꯣꯝ ꯃꯤꯊꯥꯏ ꯂꯩꯔꯦ ꯃꯆꯨ ꯃꯆꯨꯗꯨ ꯂꯩꯔꯦ ꯑꯗꯒꯤ ꯀꯪꯂꯥꯁꯨ ꯈꯔ ꯆꯥꯔꯛꯄ ꯃꯥꯜꯂꯦ ꯀꯪꯂꯥꯁꯨ ꯀꯪꯂꯥꯃꯀꯤ ꯅꯠꯇꯕ ꯑꯗꯨꯝ ꯑꯗꯨꯝ ꯃꯥꯟꯅꯕ ꯍꯥꯟꯅ ꯂꯩꯔꯝꯃꯦꯕꯀꯣ
ꯊꯥꯞꯛꯄꯒꯨꯝ ꯑꯗꯨ ꯍꯥꯏꯔꯒꯅ ꯂꯧ ꯄ ꯂꯥꯛꯑꯒ ꯍꯣꯏ ꯂꯧꯁꯦ ꯑꯩꯈꯣꯏꯒꯤ ꯑꯗꯨꯝ ꯍꯥꯏꯗꯤ ꯑꯩꯈꯣꯏꯒꯤ ꯏꯝꯐꯨꯒꯤ ꯀꯩꯀꯥꯒꯤ ꯑꯗꯨꯝ ꯂꯩꯔꯛꯄꯅꯤꯅ ꯑꯗꯨꯝꯕꯕꯨꯗꯤ ꯈꯔ ꯈꯥꯎꯗꯤ ꯀꯩꯅꯣ ꯇꯧꯔ ꯊꯕꯛ ꯑꯣꯏꯅ ꯌꯥꯎꯕ ꯅꯠꯇ꯭ꯔꯒꯁꯨ ꯑꯗꯨꯝ ꯈꯤꯇꯪ ꯈꯤꯇꯪꯕꯨꯗꯤ ꯑꯗꯨꯝ ꯊꯦꯡꯅꯔꯛꯑꯦꯕ ꯍꯥꯏꯗꯤ ꯂꯧ ꯌꯩꯕꯗ ꯀꯃꯥꯏꯅ ꯇꯧꯕ ꯈꯣꯠꯄꯒ ꯍꯥꯏꯕꯗꯣ ꯑꯗꯨ ꯍꯥꯏꯔꯒ ꯀꯩꯅꯣ ꯇꯧꯕꯗꯣ ꯑꯩꯅ ꯍꯧꯖꯤꯛ ꯌꯥꯝ ꯅꯤꯡꯁꯤꯡꯉꯤꯁꯦ ꯑꯁ ꯊꯔꯥꯏ ꯀꯣꯛꯄꯤꯁꯦ ꯂꯧ ꯃꯇꯝꯗ ꯊꯔꯥꯏꯄꯣꯛꯄꯤ ꯌꯥꯝ ꯐꯥꯅꯩꯗꯅꯀꯣ ꯊꯔꯥꯏ ꯀꯣꯛꯄꯤ ꯐꯥꯕꯅꯦ ꯑꯗꯨꯒ ꯀꯪꯒꯥꯔꯨ ꯍꯥꯏꯕ꯭ꯔꯥ ꯀꯩꯅꯣ ꯃꯃꯩ ꯈꯤꯇꯪ ꯁꯥꯡꯗꯣꯛꯄ ꯂꯥꯏꯟ ꯑꯃ ꯇꯥꯏꯞꯇ ꯁꯥꯡꯗꯣꯛꯑꯒ ꯑꯃ ꯂꯩꯕ ꯑꯗꯨꯗꯨꯁꯨ ꯅꯤꯡꯁꯤꯡꯉꯛꯑꯦ ꯑꯩꯁꯦ ꯑꯗꯨꯒ ꯈꯪꯗꯦ ꯑꯗꯨꯝ ꯊꯔꯥꯏ ꯀꯣꯛꯄꯤꯒ ꯉꯧꯔꯒ ꯆꯥꯕꯗꯣ ꯅꯤꯡꯁꯤꯡꯉꯛꯑꯦ ꯑꯗꯩ ꯍꯧꯖꯤꯛꯀꯤ ꯀꯪꯒ꯭ꯔꯥꯕꯤ ꯍꯥꯏꯕ꯭ꯔꯥ ꯈꯪꯗꯦ ꯑꯗꯨꯗꯣ ꯑꯗꯨꯗꯨꯗꯁꯨ ꯅꯤꯡꯁꯤꯡꯉꯛꯑꯦ ꯑꯗꯨꯅꯦ ꯑꯩ ꯍꯧꯖꯤꯛ ꯅꯤꯡꯁꯤꯡꯍꯜꯂꯤꯁꯦ ꯅꯪꯅ ꯂꯧ ꯄꯜꯂꯛꯄꯗ
ꯀꯣꯏꯁꯤ ꯌꯥꯝ ꯆꯠꯂꯛꯦꯗꯥ ꯍꯥꯏꯗꯤꯅꯦ ꯑꯗꯨ ꯊꯔꯥꯏ ꯀꯣꯄꯤꯗꯝ ꯂꯩꯔꯦ ꯑꯗꯒꯤ ꯍꯧꯖꯤꯛ ꯃꯃꯤꯡꯗꯣ ꯍꯥꯏꯐꯦꯠ ꯀꯥꯎꯈꯔꯦ ꯅꯥꯎꯁꯦꯛ ꯃꯥꯏꯒꯨꯝꯅ ꯇꯧꯔꯒꯀꯣ ꯑꯗꯨꯃꯥꯏꯅ ꯃꯃꯤꯗꯤ ꯀꯥꯎ ꯗꯥꯏꯔꯛꯇꯤ ꯀꯥꯎꯈ꯭ꯔꯦꯕꯀꯣ ꯑꯗꯨ ꯆꯥꯔꯛꯑꯦ ꯊꯔꯣꯏꯒꯨꯝꯕꯁꯨ ꯈꯨꯟꯗꯣꯏꯅꯦ ꯑꯗꯒꯤ ꯂꯧꯒꯦ ꯑꯩꯈꯣꯏꯗꯤ ꯌꯥꯝ ꯂꯧ ꯑꯗꯨꯝ ꯎꯔꯛꯄꯒꯤꯀꯣ ꯂꯧ ꯌꯩꯕ ꯆꯠꯄꯁꯦ ꯌꯥꯝ ꯅꯨꯡꯉꯥꯏꯕꯅꯦꯕ ꯍꯥꯏꯗꯤ ꯑꯗꯨꯝ ꯂꯧ ꯌꯩꯕ ꯃꯇꯝꯗ ꯑꯗꯨꯝ ꯑꯩꯈꯣꯏ ꯅꯤꯡꯁꯤꯡꯉꯛꯄꯗꯣ ꯅꯍꯥꯟꯋꯥꯏ ꯑꯩꯈꯣꯏꯅ ꯂꯧ ꯌꯩꯕ ꯆꯠꯄ ꯃꯇꯝꯗ ꯆꯥꯕꯒꯤꯗꯃꯛꯇ ꯆꯠꯇꯣꯏꯅꯦꯕ ꯑꯩꯈꯣꯏꯁꯦ ꯑꯗꯒꯤ ꯑꯩꯈꯣꯏꯗꯤ ꯂꯧ ꯌꯩꯔꯦꯁꯦ ꯍꯔꯥꯎꯗꯣꯏꯅꯦ ꯆꯥꯕꯁꯤ ꯐꯪꯗꯣꯏꯅꯦꯕ ꯀꯩꯒꯤꯅꯣ ꯍꯥꯏꯕ ꯃꯇꯝꯗ ꯑꯩꯈꯣꯏ ꯃꯇꯝꯗꯗꯤ ꯍꯧꯖꯤꯛꯀꯥꯟꯗꯤ ꯌꯦꯟ ꯊꯣꯡꯕꯁꯦ ꯑꯗꯨꯝ ꯅꯨꯡꯇꯤꯒꯤ ꯊꯣꯡꯉꯁꯨ ꯑꯗꯨꯃꯥꯏꯅ ꯆꯥꯅꯔꯝꯃꯦꯅꯀꯣ ꯑꯩꯈꯣꯏ ꯃꯇꯝꯗ ꯌꯥꯝ ꯇꯥꯡꯅ ꯇꯥꯡꯅ ꯍꯥꯏꯗꯤ ꯊꯕꯛꯀꯨꯝꯕ ꯊꯣꯛꯄ ꯌꯥꯝ ꯇꯥꯡꯅ ꯊꯣꯡꯕꯩ ꯀꯣꯏ ꯂꯧꯋꯤ ꯍꯥꯏꯔꯗꯤ ꯉꯁꯤ ꯀꯩꯅꯣꯝꯃ ꯑꯥꯎꯕ
ꯀꯩꯅꯣꯃ ꯍꯥꯎꯋꯦ ꯆꯥꯔꯅꯤ ꯈꯟꯕꯒꯤ ꯌꯥꯝ ꯍꯔꯥꯎꯕ ꯑꯃ ꯂꯩꯕꯗꯣ ꯑꯗꯨꯃꯥꯏꯅ ꯇꯧꯔꯒ ꯑꯗꯨ ꯂꯧ ꯌꯛꯕꯁꯦ ꯌꯩꯗꯣꯔꯦ ꯍꯥꯏꯕꯗꯤ ꯍꯔꯥꯎꯗꯣꯏꯅꯦꯕ ꯑꯍꯣꯏ ꯑꯗꯨꯅꯦ ꯍꯥꯏꯕꯗꯤ ꯇꯥꯏꯌꯦ ꯇꯥꯏꯌꯦ ꯍꯥꯏꯕꯗꯤꯅꯦ ꯊꯥꯏꯅꯗꯤ ꯌꯦꯟꯁꯥꯡ ꯊꯣꯡꯕꯁꯦ ꯑꯩꯈꯣꯏ ꯍꯧꯖꯤꯛꯀꯤ ꯁꯨꯃꯥꯏꯅꯁꯨ ꯀꯩꯁꯨ ꯌꯥꯝ ꯇꯣꯏꯅ ꯊꯣꯡꯗꯗꯅꯀꯣ ꯏꯃꯨꯡꯁꯦ ꯑꯗꯒꯤ ꯃꯌꯥꯝꯁꯨ ꯁꯨꯝ ꯑꯅꯝꯕꯅ ꯄꯨꯟ ꯄꯨꯟꯅ ꯂꯩꯃꯤꯟꯅꯕ ꯑꯣꯏꯕꯅꯤꯅ ꯑꯗꯨꯃꯥꯏꯅ ꯀꯩꯁꯨ ꯍꯥꯏꯗꯤ ꯇꯠꯇꯅ ꯊꯣꯡꯕ ꯊꯥꯛꯄꯁꯦ ꯀꯩꯁꯨ ꯇꯧꯗꯕꯅꯦꯕ ꯈꯤꯇꯪ ꯆꯥꯎꯕ ꯊꯕꯛ ꯆꯥꯛꯀꯧꯕꯒꯨꯝꯕ ꯀꯩꯒꯨꯝꯕ ꯅꯠꯇꯅꯗꯤ ꯀꯩꯁꯨ ꯊꯣꯡꯅꯗꯦꯗꯅꯀꯣ ꯑꯗꯩ ꯊꯣꯡꯉꯒꯁꯨ ꯀꯩ ꯍꯥꯏꯅꯤ ꯍꯧꯖꯤꯛꯇꯤ ꯌꯦꯡꯉꯣꯅꯦ ꯅꯪ ꯑꯗꯨꯝ ꯄꯋꯥ ꯑꯃ ꯊꯣꯡꯒꯦ ꯍꯥꯏꯔꯁꯨ ꯅꯪ ꯁꯣꯠ ꯑꯗꯨꯝ ꯂꯩꯔ ꯊꯣꯡ ꯌꯥꯔꯦ ꯑꯗꯩ ꯇꯪꯈꯥꯏ ꯑꯃꯝꯗꯕꯨ ꯊꯣꯡꯒꯦ ꯍꯥꯏꯔꯁꯨ ꯌꯥꯝꯅ ꯂꯥꯏꯅꯁꯨ ꯐꯪꯕꯗꯨ ꯑꯣꯏꯗꯅꯀꯣ ꯃꯇꯝꯗꯨꯗꯗꯤ ꯑꯗꯨꯃꯥꯏꯅ ꯇꯧꯔꯛꯇꯗꯅꯀꯣ ꯑꯗꯒꯤ ꯑꯗꯨ ꯍꯥꯏꯔꯒ ꯑꯁ ꯊꯥꯏꯅꯒꯤ ꯌꯦꯟ ꯈꯨꯊꯣꯡꯒꯤ ꯑꯃ ꯃꯍꯤ ꯃꯍꯤꯒ ꯌꯥꯝ ꯂꯥꯡꯉꯒ ꯃꯆꯨꯁꯤ ꯃꯨꯔꯛꯀ ꯇꯧꯔꯒ ꯈꯪꯗꯦ ꯑꯁ ꯑꯗꯨꯒꯤ ꯈꯨꯊꯣꯡꯗꯣ ꯑꯃꯨꯛ ꯅꯤꯡꯁꯤꯡꯉꯛꯑꯦ ꯅꯪ ꯅꯍꯥꯟ ꯅꯪꯒꯤ ꯀꯩꯅꯣ ꯅ ꯄꯣꯛ ꯅꯨꯃꯤꯠꯇ ꯈꯤꯇꯪ ꯇꯥꯒꯦ ꯇꯧꯈꯤꯕꯅꯦ ꯑꯃ ꯑꯗꯨ ꯌꯥꯝ ꯍꯥꯎꯕꯅꯦ ꯃꯤꯁ ꯇꯧꯔꯛꯑꯦ ꯍꯧꯖꯤꯛꯇꯗ ꯅ ꯅꯣꯏꯗꯤ ꯀꯃꯥꯏꯅ ꯇꯧꯔꯒꯦ ꯌꯦꯟ ꯊꯣꯡꯕꯒꯤ ꯃꯑꯣꯡꯗꯣ
ꯑꯗꯨꯅꯦ ꯍꯣꯏ ꯍꯣꯏꯀꯣ ꯑꯩ ꯐꯣꯔꯝ ꯂꯥꯛꯑꯒ ꯊꯝꯒꯦꯀꯣ
ꯍꯣꯏ ꯍꯣꯏ